ꯍꯜꯂꯣ
ꯍꯂꯣ
ꯀꯩꯗꯧꯔꯤꯅꯣ
ꯐꯝꯃꯤꯨ
ꯎꯝ ꯃꯟꯗꯥ ꯅꯅꯨꯡꯉꯥꯏ ꯐ ꯃꯥꯂꯗ
ꯑꯣꯟꯗꯥꯕꯨꯗꯤ ꯊꯤꯗ ꯅꯨꯡꯉꯥꯏ ꯑꯦꯦꯅꯥꯕ ꯇꯤ ꯃꯥꯏꯔꯦ
ꯑꯇꯩ ꯅꯨꯡꯉꯥꯏꯈ꯭ꯔꯦ ꯂꯨꯄꯥ ꯀꯣꯔ ꯀꯔꯣꯔ ꯃꯨꯛꯛꯇꯨ ꯑꯣꯏꯈꯠꯂꯛꯄꯒꯦ
ꯑꯥ
ꯑꯩ ꯆꯥꯛ ꯏꯁꯤꯡ ꯎꯅꯔꯕꯣ
ꯆꯥꯗ꯭ꯔꯤꯗ ꯅꯥꯕ ꯀꯦꯗ ꯔꯃꯤꯅꯥ
ꯑꯩ ꯁꯤꯗ ꯊꯕ ꯑꯃ ꯇꯧꯔꯝꯕꯅꯦ ꯕꯣꯟ ꯅꯨꯡ ꯌꯦꯡꯕ꯭ꯔꯣ
ꯑꯣꯏꯔꯔꯕ ꯥꯖꯦ ꯉꯝꯖ ꯌꯦꯟꯗꯦꯅꯥꯕ ꯌꯦꯡꯗꯤ ꯌꯦꯡꯕ ꯉꯝꯗꯕ
ꯎꯝ ꯎ ꯑꯍꯟ ꯑꯣꯏꯔꯛꯄꯩ ꯂꯥꯏꯅꯥꯅ ꯀꯔꯤ ꯂꯥꯏꯅꯥꯅꯣ
ꯍꯟꯅꯣ ꯀꯨꯏꯔꯥ ꯀꯔꯤꯅꯣ ꯈꯪꯗ꯭ꯔꯦꯅꯦꯅꯥꯕ ꯍꯦꯛꯇ ꯉꯝꯗꯅꯕ ꯑꯩꯈꯣꯏꯒꯤ ꯂꯩꯗꯅ ꯑꯩꯈꯣꯏꯒꯤꯄꯤ ꯆꯥꯕꯤꯁꯤꯦ ꯇ ꯈꯜꯂꯨꯔꯗꯤꯅꯦ
ꯃꯥꯅꯦ
ꯑꯗꯨ ꯑꯗꯨꯗ ꯍꯦꯛꯇ ꯌꯦꯡꯕꯁꯦ
ꯑꯗꯨꯕꯤꯒꯥꯟꯗꯣ ꯒ꯭ꯌꯥꯟꯗꯣ ꯇꯥꯁꯜꯂꯒ ꯁꯥꯟꯅ ꯈꯣꯠꯅꯕꯗꯣ ꯃꯌ ꯑꯣꯁꯤꯜꯂꯣꯅ
ꯌꯥꯏ ꯀꯨꯏꯔꯦ ꯑꯗꯨ ꯈꯜꯂꯛꯏꯗꯣ ꯈꯟꯁꯨ ꯈꯟꯈꯤꯅꯤ ꯈꯟꯗꯨꯁꯨ ꯇꯧꯈꯤꯅꯤ ꯈꯟꯗꯕꯁꯨ ꯌꯥꯔꯣꯏ
ꯃꯥꯅꯦ ꯁꯥꯟꯅꯗ꯭ꯔ ꯁꯥꯟꯅꯗꯕꯤ ꯇꯣꯛꯈ꯭ꯔꯁꯨ ꯌꯥꯏꯑꯕ ꯈꯟꯗꯤ ꯈꯟꯒꯗꯕꯅꯤ
ꯃꯥꯅꯤ ꯈꯟꯕꯗꯤ ꯂꯦꯞꯄ ꯁꯨꯡꯌꯥꯃꯨꯛ ꯌꯥꯗꯦ
ꯃꯥꯅꯦ ꯃꯤꯑꯣꯏꯕꯁꯦ ꯑꯁꯥꯝꯗ ꯊꯥꯝꯗ ꯂꯣꯏ ꯍꯤꯡꯉꯤꯕꯅꯤ
ꯈꯟꯗ꯭ꯔꯒꯗꯤ ꯀꯃꯥꯏꯅ ꯊꯣꯛꯂꯛꯀꯅꯤ
ꯃꯥꯅꯦ
ꯅ ꯑꯃꯨꯛ ꯇꯧꯗ꯭ꯔꯒꯗꯤ ꯀꯥꯃꯨ ꯀꯃꯥꯏꯅ ꯈꯜꯂꯨꯅꯤ
ꯍꯜꯂꯨꯅꯦ
ꯎꯝ ꯃꯤꯏꯕꯁꯦ ꯀꯩꯅꯣꯝ ꯇꯧꯏꯤꯀꯣ
ꯀꯣꯛꯁꯦ ꯃꯤꯑꯣ ꯃꯤꯑꯣꯏꯕꯤ ꯀꯣꯛꯁꯦ
ꯑꯥ
ꯕꯦꯔꯥꯅꯤꯕꯉ
ꯃꯥꯅꯦ ꯀꯣꯛꯁꯤꯗ ꯈꯜꯂꯤꯕꯣ ꯋꯥꯈꯜ ꯃꯌꯥꯝꯗ ꯖꯥꯠ ꯖꯥꯠꯅꯤꯀꯣ ꯏ ꯇꯥꯎꯑꯣ
ꯈꯤꯇꯪ ꯆꯥꯎꯕ ꯀꯣꯛꯁꯤꯅ ꯈꯜꯂꯤꯁꯤꯅꯦ ꯑꯩꯁꯨ ꯉꯛꯏꯁꯦ
ꯍ ꯄ꯭ꯔꯤꯊꯤꯕꯤ ꯖꯦ ꯈꯟꯖꯜꯂꯛ
ꯑ ꯎꯝ ꯄꯤꯊꯤꯕꯤꯁꯤ ꯈꯖꯤ ꯂꯩꯛ
ꯍꯧꯖꯤꯛꯀꯥꯟꯁꯤꯕꯨ ꯕꯣꯟꯁꯤꯕꯨ ꯅꯪꯗꯤ ꯃꯦꯁꯤꯒꯤ ꯃꯥꯜꯂꯤꯗ
ꯑꯁ ꯑꯩꯈꯣꯏ ꯃꯦꯁꯤ ꯃꯤꯅꯦꯍꯦ
ꯑꯩ ꯉꯁꯥꯏ ꯉꯁꯥꯏ ꯂꯣꯏ ꯂꯩꯍꯧꯔꯦ ꯑꯩꯒꯤꯗꯤ
ꯀ ꯐꯥꯎ ꯕ ꯉꯩ ꯂꯣꯏ ꯂꯩꯍꯧꯕ ꯖꯔꯃꯅꯤꯒ ꯂꯩꯍꯧꯕꯗꯨꯅ ꯑꯁ ꯕꯤꯠ ꯌꯥꯎꯗꯦ
ꯑꯩꯗꯤ ꯁꯣꯝꯗ ꯖꯔꯃꯅꯤꯒ ꯅꯦꯗꯔꯂꯦꯟꯒ ꯅꯦꯗꯔꯂꯦꯟꯗ ꯐꯥꯏꯅꯦꯜ ꯂꯧꯕꯗꯅ ꯋꯥꯖꯥꯎ ꯉꯥꯡꯗ ꯄ
ꯑꯗꯨ ꯖꯔꯃꯅꯤꯒꯤ ꯑꯗꯨ ꯄꯔꯨꯒꯦꯗꯣ
ꯎꯝ
ꯀꯌꯥ ꯂꯤꯡꯒꯦꯕ
ꯂꯤꯡꯗꯃꯤꯗ ꯃꯣꯏꯁꯦ ꯄꯔꯥ ꯒꯨꯌꯦ ꯃꯣꯏꯁꯦ ꯁꯥꯎꯠ ꯑꯃꯦꯔꯤꯀꯥ ꯑꯣꯏꯕꯖꯥꯠꯂ ꯈꯪꯗꯅ
ꯈꯪꯗꯦ ꯑꯗꯨꯕꯨꯗꯤ
ꯈꯪꯗꯦ ꯃꯣꯏ ꯀꯩꯁꯨ ꯂꯤꯡꯉꯝꯃꯣꯏ ꯍꯗ ꯑꯗꯣ ꯕꯒꯣꯟꯗꯨꯗꯤ ꯇꯝꯕ ꯉꯝꯗꯦꯗꯅ
ꯉꯝꯕꯗꯤ ꯉꯝꯗꯦ ꯑꯩ ꯑꯃꯨꯛ ꯅꯦꯗꯔꯂꯦꯟꯒ ꯑꯃꯗꯨ
ꯃꯣꯔꯣꯀꯣꯒ
ꯄꯦꯅꯥꯜꯇꯤꯗꯨ ꯅꯥꯕ ꯄꯣꯁꯇꯥꯅꯤ ꯃꯥꯥꯏ ꯊꯩꯗꯣꯛ ꯑ
ꯑꯗꯨꯅꯦ ꯃꯣꯔꯣꯀꯣꯗꯤ ꯑꯗꯨꯝ ꯐꯖꯔꯤꯌꯦ
ꯐꯖꯔꯤ ꯅꯥꯕ ꯅꯣꯞꯇꯦ ꯅꯥꯕꯕꯣ ꯑꯗꯨꯝ ꯂꯤꯡꯉꯤ ꯃꯣꯏꯒꯤ ꯃꯤꯗꯣ ꯃꯤꯗꯣ ꯑꯗꯨꯝ ꯆꯥꯅꯩꯌꯦꯕ
ꯑꯐ꯭ꯔꯤꯀꯥꯒꯤ ꯑꯐ꯭ꯔꯤꯀꯥꯒꯤ ꯇꯥꯏꯒꯔꯅꯤ ꯀꯩꯅꯣ ꯃꯣꯏꯁꯨ
ꯂꯕꯨꯗꯤ ꯀꯩꯅꯣꯅꯤ ꯃꯤꯗꯣ ꯆꯥꯈꯤꯦꯠ ꯑꯝꯗꯅꯦ ꯑꯗꯨꯝ ꯕꯣꯜ ꯌꯦꯡꯕ ꯅꯨꯡꯉꯥꯏ
ꯎꯝ
ꯑꯗꯨꯒ ꯕ꯭ꯔꯥꯖꯤꯜꯒ ꯖꯄꯥꯟꯒ ꯗꯤꯅꯥꯕ
ꯕ꯭ꯔꯖꯤꯟꯅ ꯐꯖꯅ ꯁꯥꯟꯅꯕꯤꯗ
ꯁꯥꯕꯗꯤ ꯁꯥꯟꯅꯩꯅꯕ ꯑꯣ ꯅꯨꯡꯉꯥꯏꯇꯦ ꯄꯥꯝꯕꯗꯤ ꯂ ꯄꯥꯝꯕ ꯍꯥꯏꯇꯥꯔꯦ ꯄꯥꯝꯕꯉꯩꯁꯦ ꯂꯣꯏ ꯊꯝꯍꯧꯗꯔꯕ꯭ꯔꯥ ꯈꯪꯗꯦ
ꯑꯩꯗꯤ ꯉꯔꯥꯡ ꯆꯣꯞꯄꯤꯖꯦ
ꯎꯝ
ꯕ꯭ꯔꯥꯖꯤꯟꯒ ꯖꯄꯥꯟꯒ ꯖꯄꯥꯟꯒꯝꯅꯦꯅ ꯍꯥꯏꯕ
ꯎꯝ
ꯑꯗꯩ ꯖꯔꯃꯟꯁꯨ ꯉꯝꯅꯤ ꯍꯥꯏꯕ
ꯎꯝ
ꯑꯗꯨꯒꯩꯗꯤ ꯑꯥ ꯅꯦꯗꯔꯂꯦꯟꯗ ꯑꯃꯨꯛ ꯃꯣꯔꯣꯀꯣ ꯁꯥꯟꯅꯗꯅ ꯅꯦꯗꯔꯂꯦꯟꯗ ꯐꯥꯏꯅꯦꯜ ꯂꯧꯅꯤ ꯑꯃꯨꯛ ꯍꯥꯏꯔꯨꯕ
ꯎꯝ
ꯖꯔꯒꯥ ꯔ ꯍꯦꯇ ꯍꯥꯇ ꯅꯣꯡꯅ ꯄꯨꯂꯣ ꯇꯁ ꯒꯤꯅꯦꯅꯦ ꯅꯨꯃꯤꯠꯁꯨ ꯊꯥꯁꯨ ꯄꯨꯂꯞ ꯃꯀꯣꯟ ꯆꯪꯈꯤꯕ ꯗꯦꯅꯦ
ꯆꯒ꯭ꯔꯦ
ꯎ ꯑꯃꯃꯨꯛꯇꯛꯇꯗ
ꯊꯖꯗꯕꯅꯦ ꯑꯩꯣ ꯆꯤꯡꯒꯅꯔꯕ ꯑ
ꯄꯔꯥꯒꯤ ꯑꯣꯏꯒꯗꯣ ꯀꯥꯗꯅꯕ ꯁꯥꯟꯅꯒꯦ ꯌꯥꯗ꯭ꯔꯅ ꯅꯨꯡꯖꯁꯨ ꯅꯨꯡꯉꯥꯏꯕ ꯅꯠꯇ꯭ꯔꯣ ꯃꯊꯪꯗ ꯍꯥꯂ
ꯑ ꯑꯗꯨꯕꯨꯗꯤ ꯃꯣꯏꯁꯨ ꯀꯥꯟꯅꯕꯕꯨꯗꯤ ꯁꯥꯟꯅꯔꯤ ꯄꯦꯟꯇꯗꯔ
ꯃꯥꯗ ꯃꯣꯏꯗꯤ ꯄꯦꯅꯥꯜꯇꯤꯅꯦ ꯑꯩ ꯌꯦꯡꯗꯗ ꯉꯔꯥꯡꯗꯨ ꯐꯥꯏꯅꯦꯜ ꯀꯔꯤ ꯖꯄꯥꯟꯒꯤꯗꯣ ꯌꯦꯡꯉꯒ ꯑꯗꯨꯝ ꯁꯥꯎꯅꯤꯡ ꯃꯟꯗꯅ ꯑꯗꯨꯝ ꯇꯨꯝꯃꯦ ꯑꯗ
ꯀꯃꯥꯏꯅ ꯇꯧꯕꯅꯣ ꯈꯪꯗꯦꯅ ꯊꯥꯖꯗꯕꯉꯩꯁꯤꯅꯦ ꯍꯦꯛꯇ ꯂꯧꯗꯣꯔꯤꯕ ꯈꯪꯗꯦ ꯑꯩꯈꯣꯏ ꯁꯨꯝ ꯊꯥꯖꯗꯕ ꯑꯩꯈꯣꯏꯒꯤ ꯂꯝ ꯍꯥꯏꯇꯥꯔꯦ
ꯑꯅꯒꯨꯝꯕ
ꯍꯣꯏ ꯑꯗꯨꯅ ꯂꯧꯒꯗꯧ ꯃꯥꯟꯁꯤꯜꯂꯛꯇ꯭ꯔꯣ ꯅ
ꯀꯦꯄ ꯔꯗꯦ ꯀꯨꯝꯕ
ꯑꯗꯨꯕ ꯕꯄꯤꯒꯤ ꯂꯝꯖꯦꯟꯗꯨꯗ ꯌꯥꯕ ꯍꯩꯕ
ꯅꯪꯒ ꯇꯥꯟꯅꯕ ꯃꯥꯅ ꯍꯦꯜꯂꯗ꯭ꯔꯥ ꯍꯥꯏꯁꯦ
ꯑꯩ ꯑꯃꯨꯗꯤ ꯍꯦꯅꯤꯗ
ꯑꯗꯣ ꯅꯪꯗꯤ ꯀꯔꯤ ꯍꯦꯅꯤꯅꯦ ꯂꯝꯖꯦꯟ ꯅꯪ ꯌꯥꯝꯅ ꯅꯁꯥ ꯈꯔꯅ ꯍꯛꯆꯥꯡ ꯈꯔ ꯉꯝꯗꯦ ꯑꯗꯨꯗ ꯌꯥꯝ ꯁꯗꯔꯤꯀꯚꯥꯏꯇ ꯎꯂꯤ
ꯈꯪꯗ꯭ꯔꯦ ꯍꯟꯗꯛ ꯃꯔꯛꯁꯦ ꯌꯥꯝꯕ ꯗꯥꯏꯠꯁꯦ ꯆꯥꯒꯗꯕꯅ ꯆꯥꯗꯦ ꯆꯥꯔ ꯑꯣꯏꯗ ꯃꯦꯝ ꯆꯕ
ꯐꯦꯁꯕꯨꯛꯇ ꯑꯃ ꯄꯣꯁꯄꯥꯅꯤ ꯗꯥꯏ ꯁꯅꯝ ꯂꯩꯗꯥꯏꯅꯦ ꯑꯗꯨꯗ ꯌꯦꯡꯕ ꯆꯠꯇ꯭ꯔꯁꯨ ꯃꯥꯒꯤ ꯀꯔꯤ ꯚꯤꯗꯤꯑꯣ ꯊꯥꯒꯠꯄꯗ ꯑꯗꯨꯝ ꯌꯦꯡꯉ ꯆ ꯆꯥꯎꯋꯣ
ꯑꯣ
ꯃꯗꯨꯁꯨ ꯐꯅꯤ ꯍꯥꯏ
ꯑꯗꯨ ꯐꯒꯗꯅꯦ
ꯑꯗꯨ ꯐꯒꯅꯤ ꯃꯥꯅ ꯍꯥꯏꯔꯤꯕ ꯄꯣꯠꯈꯩꯗ ꯆꯥꯕ ꯌꯥꯕ ꯉꯥꯛꯇꯅꯤ
ꯎ
ꯆꯥꯎ ꯌꯥꯗꯕꯗꯤ ꯑꯝꯇ ꯍꯥꯏꯗꯦꯕ ꯌꯦ ꯇꯥꯎꯔꯤꯁꯦ ꯑꯥ ꯀꯔꯤ ꯑ ꯖꯄꯥꯟ ꯀꯥꯡꯕꯨꯨꯗꯣ ꯇꯟꯗ꯭ꯔ ꯈꯪꯗ꯭ꯔꯦ ꯄꯣꯂꯗꯤ ꯇꯧ ꯆꯠꯈ꯭ꯔꯒ ꯌꯥꯗ꯭ꯔꯒ ꯑꯃ ꯑꯃ ꯋꯥꯏꯃꯨꯛ ꯁꯤꯠ ꯁꯦꯡꯗꯅ
ꯍꯣꯏ ꯑꯗꯨꯕꯨꯗꯤ ꯊꯥꯒꯠꯂꯤꯗ ꯑꯃꯔꯣꯝꯗꯗꯤ ꯌꯥꯏ ꯃꯣꯏꯒꯤ ꯀꯜꯂꯂꯣꯟꯟ ꯀꯗ
ꯌꯥꯏꯔꯦ ꯑꯗꯨꯕꯨꯗꯤ ꯆꯍꯤ ꯈꯨꯗꯤꯡꯒꯤ ꯋꯥꯔꯀꯞ ꯈꯨꯗꯤꯡꯒꯤ ꯇꯧꯕ ꯄꯣꯠꯅꯤꯗꯅ ꯅꯪꯒꯤ ꯍꯧꯖꯤꯛ ꯃꯦꯁꯤꯅ ꯀꯔꯝꯕ ꯐꯤꯕꯝꯗ ꯆꯦꯜꯂꯤꯕ
ꯑꯣ ꯃꯥꯗꯤ ꯆꯟꯒꯤꯗꯤ ꯑꯗꯨꯝ ꯆꯦꯜꯂꯤꯗ
ꯑꯣ ꯑꯣꯣ ꯑꯣ ꯂꯁꯤ ꯑꯗꯨꯝ ꯌꯥꯗꯕ ꯎꯝ
ꯆ꯭ꯏꯗꯤ ꯌꯥꯗꯦꯀꯣ ꯆ꯭ꯏꯗꯤ ꯌꯥꯔꯦ ꯑꯩ
ꯎ ꯁꯨꯏ ꯌꯥꯗ꯭ꯔ ꯎꯝ ꯎꯝ ꯎꯝ ꯑꯩꯗꯤ ꯗꯥꯁꯤꯁꯨ ꯅꯠꯇꯦ ꯁꯨꯏꯁꯨ ꯅꯠꯇꯦ ꯑꯩꯗꯤ ꯑꯗꯨꯅ ꯀꯔꯤꯝ ꯈꯪꯗ ꯃꯣꯏꯒꯤ ꯔꯦꯀꯣꯔꯠ ꯃꯌꯥꯝꯁꯩ ꯀꯔꯤ ꯗꯥꯁꯤꯗꯤ ꯅꯩꯗ ꯍꯦꯠꯇ꯭ꯔꯤꯒ ꯂꯧꯏꯗꯣ
ꯑꯩꯅꯣ
ꯃꯥꯒꯣꯟ ꯀꯌꯥ ꯁꯨꯔꯒꯦ ꯥꯁꯤꯕꯣ
ꯂꯣ ꯇꯔꯨꯛꯂꯣ ꯇꯔꯨꯛ ꯁꯔꯝ ꯃꯅꯤ
ꯃꯥ ꯑꯍꯥꯥꯟꯕꯩꯗ ꯍꯦꯠꯇ꯭ꯔꯤꯛ ꯂꯧꯈ꯭ꯔꯥ ꯑꯅꯤ ꯁꯨꯕꯒꯤ ꯑꯅꯤ ꯆꯜꯂꯦ ꯉꯍꯥꯟ ꯑꯣ ꯉꯍꯥꯟ ꯐ꯭ꯔꯤꯀꯤꯒ ꯑꯃꯒ
ꯄ꯭ꯔꯤꯀꯤꯀꯤꯡꯗ ꯁꯪꯒꯤ
ꯀꯦꯄꯦ ꯕꯔꯗꯦ ꯀꯦꯐꯦ ꯕꯔꯗꯦ ꯑꯗꯨ ꯆꯠꯂꯛꯀꯅꯤ ꯑꯗꯥ ꯁꯤꯅ
ꯗꯨꯕꯥꯏ
ꯎꯝ ꯀꯦꯐꯦ ꯄꯔꯦꯒꯤ ꯍꯜꯂꯨꯕ ꯄꯔꯒꯣ ꯆꯖꯔꯣꯣꯏ
ꯑꯗꯨ ꯈꯪꯗ ꯅꯅꯥꯎ ꯃꯣꯏꯗꯤ ꯇ ꯃꯥꯊꯣꯏ ꯂꯩ ꯑꯩꯅ ꯕꯦꯔꯥꯒꯤ ꯀꯩꯅꯣꯅꯤ ꯔ ꯖꯨ
ꯑ ꯗꯤꯐꯦꯟꯁꯇ ꯃꯣꯏ ꯌꯥꯝ ꯐꯖꯩ ꯗꯤꯐꯦꯟꯁ ꯌꯥꯝ ꯐꯖꯩꯅꯦ
ꯎꯝ ꯃꯣꯏ ꯇꯔꯥꯃꯥꯊꯣꯏ ꯑꯍꯥꯟꯕꯗꯒꯤ ꯏꯁꯇꯦꯡꯒ ꯇꯥꯕꯩꯁꯦ ꯏꯕꯉꯣ ꯏꯁꯁ ꯃꯣꯏꯗꯤ ꯐ꯭ꯔꯦꯟꯗꯨ ꯌꯦꯡꯉꯣꯅꯦꯕ
ꯑꯗꯨ ꯀꯤꯄꯔ ꯈꯨꯐꯥꯎꯗꯣ
ꯎꯝ ꯖꯔ ꯖꯔ ꯐꯥꯎꯈꯤ ꯀꯨꯏꯍꯧꯗꯦꯕ
ꯊꯥꯏꯅꯉꯥꯏꯒꯤ ꯏꯟꯗꯤꯌꯥꯗ ꯑꯟꯗꯔ ꯁꯚꯦꯟꯇꯤ ꯋꯥꯔꯜ ꯀꯞ ꯁꯥꯟꯅꯕꯗ ꯗꯤꯔꯥꯖꯅ ꯀꯤꯞꯄꯔ ꯑꯣꯏꯕꯗꯣ
ꯎꯝ
ꯑꯗꯨꯏꯀꯣ ꯐꯥꯎꯅꯦꯕ ꯑꯥ ꯑꯇꯣꯞꯄ ꯑꯇꯣꯞꯄꯒꯤꯗꯨꯗꯤ ꯍꯩꯔꯃꯤꯅ ꯕꯣꯜꯗꯣ ꯂꯥꯟꯅ ꯁꯣꯡ ꯉꯝꯗꯅ ꯀꯤꯞꯄꯔꯗꯣ ꯁꯨꯡꯀꯥꯎ ꯀꯥꯎꯁꯟꯗ꯭ꯔꯦ
ꯑꯥ
ꯑꯗꯨꯒ ꯁꯣꯝꯗꯗꯤ ꯗꯤꯔꯥꯖꯇ ꯄꯀꯥ ꯐꯥꯎꯁꯜꯂꯗꯅ ꯄꯪ ꯉꯥꯛꯇ ꯉꯥꯏꯑꯗꯅ
ꯄꯃ ꯐꯥꯎ ꯀꯦ ꯀ
ꯑ ꯄꯄꯥꯎ ꯋꯥꯗꯅꯤ ꯅꯩꯔꯦ ꯗꯁꯤꯅ
ꯇꯔ ꯅꯅꯥ ꯣꯁꯤꯁꯨꯨ ꯣꯅꯤ
ꯑꯗꯣ ꯁꯨꯍꯤꯗꯤ ꯌꯥꯗꯦ
ꯁ꯭ꯋꯗꯤ ꯇꯔꯩ ꯄ ꯃꯥꯏ ꯉꯥꯡꯗ ꯍꯦꯇ꯭ꯔꯤꯛꯀ ꯑꯗꯨ ꯑꯗꯨꯝ ꯌꯥꯔꯝꯃꯦꯕ ꯕ ꯇꯥꯟꯅꯧ ꯋꯥꯔꯕꯅꯤꯗ ꯆꯠꯅꯤꯡꯉꯗꯤ ꯑꯦ ꯇ꯭ꯔꯤꯛꯇꯣ
ꯑ ꯎꯝ ꯍꯥꯥ ꯐꯥꯎꯔꯛꯀꯅꯤ ꯃꯣꯏꯒꯤ ꯁꯨꯏꯒꯤ ꯃꯆꯤꯟ ꯃꯅꯥꯎ ꯃꯔꯤ ꯃꯇꯌꯥꯝ ꯌꯥꯝ ꯂꯩꯕꯗꯣ ꯎꯝ ꯑꯗꯣ ꯁꯨꯔꯤꯒ ꯗꯥꯁꯤꯒꯁꯦ ꯍꯟꯗꯛ ꯃꯕꯥꯅꯤ ꯉꯝꯊꯣꯛꯅꯕ ꯑꯝꯗ ꯇꯥꯛ
ꯑꯝꯇ ꯇꯥꯃꯤꯟꯅꯔꯦ ꯍꯥꯏꯕꯕ ꯃꯗꯨ ꯐꯖꯅꯗꯤ ꯏꯊꯧ ꯇꯧꯕ ꯌꯥꯏꯕꯣ
ꯄ꯭ꯔꯤꯊꯤꯕꯤ ꯑꯅꯤ ꯊꯣꯛꯅꯤꯍꯦꯗꯅꯃꯤꯠꯇꯤ
ꯑꯥ
ꯄ꯭ꯔꯤꯊꯤꯕꯤ ꯑꯅꯤ ꯊꯣꯛꯅꯦꯕ
ꯑ ꯕꯠ ꯀꯖꯩꯕꯅꯥꯕ ꯇꯧ ꯍꯧꯕ ꯌꯥꯏ ꯑꯗꯨꯒꯀꯥꯟꯗꯗꯤ ꯅꯥꯎ ꯗ꯭ꯔꯣꯒ ꯅꯠꯇꯦ ꯑꯣꯡꯂꯤ ꯋꯤꯟꯅ ꯇꯧꯒꯗꯕꯅꯤ
ꯑ ꯗꯔꯦ ꯎ ꯅ ꯇ ꯍꯗ ꯑꯩ ꯍꯟꯗꯛ ꯑꯩ ꯕꯤ ꯑꯦꯠꯁꯦ ꯇꯧꯗ꯭ꯔꯦ ꯃꯃꯥꯡꯒꯤ ꯁꯤꯖꯟ ꯑꯃꯣꯏ ꯄꯩꯁꯥ ꯐꯅꯅ ꯎꯝ ꯁꯤꯗꯅ ꯃꯥꯡꯕ ꯌꯥꯎꯈ꯭ꯔꯦ
ꯑꯣ ꯑꯗꯨ ꯈꯤꯇꯪ ꯇꯈꯨ ꯀꯥꯗꯦꯕ
ꯄꯔꯥ ꯈꯔ ꯇꯝꯈꯕ
ꯎꯝ
ꯑ ꯄꯨꯔꯅꯤꯅ ꯂꯩꯕ ꯇꯤꯝꯗꯨꯗ ꯃꯤꯅꯠ ꯍꯨꯝꯐꯨ ꯆꯥꯈꯠꯂꯛꯇꯅ ꯃꯤꯅꯒꯣꯜꯂꯅꯤ ꯖꯤꯔꯣꯗ ꯂꯩꯔꯗꯣ ꯄꯣꯏꯅ ꯋꯥꯡꯈꯠꯂꯦ ꯌꯥꯝ ꯊꯥꯖꯜꯂꯨꯔꯦꯅꯦ ꯇꯒꯨꯝꯕꯗ
ꯑꯗꯨ ꯑꯗꯨ ꯀꯗꯤ ꯀ
ꯌꯥꯗ ꯑꯃꯕꯕꯨ ꯍꯟꯗꯣ ꯉꯝꯗꯦ ꯌꯦꯟꯅ ꯆꯗꯂꯦ ꯑꯣ ꯑꯩ ꯇ ꯋꯥ
ꯉꯁꯤ ꯀꯅꯥ ꯀꯅꯥ ꯂꯩꯕꯖꯦꯣ
ꯉꯁꯤ ꯑꯉꯟꯕꯒꯤ ꯑꯥꯏꯕꯣꯔꯤ ꯀꯣꯁꯀ ꯅꯣꯔꯋꯦꯒ ꯂꯩꯌꯦ
ꯗꯔꯏ ꯕꯣꯣꯟ ꯐꯖꯁꯤꯅ ꯑꯍꯤꯡ ꯍꯦꯛꯇ ꯇꯥꯕ
ꯍꯣꯏ ꯉꯁꯤ ꯇꯔꯥꯃꯥꯏꯁꯨ ꯅꯨꯡꯉꯥꯏꯅꯤ
ꯑꯩꯔꯤꯀꯣꯁꯦ ꯐꯖꯕ ꯅꯣꯔꯋꯦꯕꯨꯗꯤ ꯑꯗꯨꯝ ꯌꯥꯕꯅꯤ
ꯑꯩꯕꯨꯣ ꯐꯖꯩ
ꯐꯖ
ꯍꯣꯏ ꯕꯣꯟ ꯐꯖꯅ ꯕꯣꯟ ꯀꯥꯎꯋꯦ ꯃꯣꯏ ꯆꯦꯛꯀꯨꯝꯕ ꯅꯣꯕꯥꯞꯀꯨꯝꯕ ꯀꯥꯎꯋ ꯎꯕꯦ
ꯑꯣꯗꯤ ꯣꯅꯤ ꯀ ꯀꯩꯅꯅꯤ
ꯎ ꯣꯟ ꯇꯧꯔꯒ ꯕꯣꯟ ꯀꯥꯎꯁ ꯑꯗꯨꯝ ꯐꯖꯈꯤꯕ
ꯑꯥ
ꯑꯂꯃꯦ ꯇꯥꯎꯁ ꯑꯗꯣ ꯀꯔꯤ ꯑꯗꯨꯗꯤ ꯎꯝ ꯑꯩ ꯊꯝꯃꯒꯦ
ꯇꯞ ꯇꯝ
ꯎꯝ ꯎꯝ ꯊꯃꯦ ꯊ